ꯆꯤꯟꯕ꯭ꯔꯣ?
ꯇꯥꯕ꯭ꯔꯣ?
ꯀꯣꯟ ꯐꯦꯡꯕ ꯆꯠꯂꯨꯕ ꯆꯥꯛ ꯆꯔꯦ꯫ ꯈꯔ ꯂꯩꯔ ꯑꯃꯨꯛꯀ ꯊꯣꯡꯉꯅꯤ꯫ ꯑꯁ ꯑꯩꯗꯤꯅꯦ ꯃꯤ ꯑꯁ ꯑꯃꯨꯛꯒꯥ ꯆꯥꯛꯈꯣꯡꯕꯤꯅꯤ ꯀꯩꯅꯣ ꯆꯥꯂꯝꯒꯥꯟꯗꯤꯅꯤ
ꯆꯥꯎ - ꯆꯥꯎ ꯆꯥꯗꯕꯅꯤ ꯍꯤꯡꯂꯤꯉꯩꯗ ꯑꯗꯣ ꯑꯩ ꯇꯥꯁ ꯑꯣ ꯒꯌ꯭ꯥꯟ ꯇꯥꯗꯦꯅꯦ ꯑꯩꯒꯤ ꯐꯥꯏꯚꯇꯨꯗ ꯑꯩꯅ ꯀꯣꯜ ꯃꯤ ꯑꯃ ꯇꯧꯔꯗꯤꯅꯦ
ꯎꯝ
ꯑ ꯑꯩꯅ ꯀꯣꯜ ꯇꯧꯕ ꯃꯤꯗꯣ ꯇꯥꯔꯛ ꯏꯁ ꯀꯝꯄ꯭ꯂꯤꯇꯦꯠ ꯑꯗꯨꯗ ꯏꯔꯒ ꯑꯩꯒꯤꯁꯦ ꯁꯤ ꯀꯥꯕ ꯑꯩ ꯉꯥꯎꯏꯅꯤ ꯒ꯭ꯌꯥꯟ ꯇꯥꯗꯦꯅꯤ ꯒ꯭ꯔꯤꯟ ꯀꯥꯕꯁꯦ ꯐꯥꯏꯔꯣ ꯐꯠꯇ꯭ꯔꯤꯔꯣ?
ꯑꯣ ꯑꯗꯨꯗꯣ ꯁꯝꯃꯤꯠ ꯇꯧꯁꯤꯜꯂꯣ꯫ ꯑꯣꯀꯦ ꯍꯥꯏꯔꯥ ꯃꯊꯛꯇꯥ ꯁꯕꯃꯤꯠ ꯇꯧꯁꯤꯜꯂꯣ ꯫ ꯗꯨꯝ ꯕꯦꯛ ꯆꯠꯂꯣ ꯑꯗꯨꯒꯥ
ꯑꯩꯒꯤꯗꯤ ꯁꯃꯤꯠ ꯇꯧꯐꯝ ꯂꯩꯇꯦ ꯉꯁꯥꯏ ꯑꯦꯕꯟꯅꯤꯅ ꯇꯧꯕꯗꯣ ꯁꯕꯃꯤꯠ ꯂꯩꯇꯦꯅ꯫
ꯕꯥꯅꯤꯒꯤꯗꯤ ꯂꯩꯔꯣꯏ ꯅꯪꯅ ꯑꯃꯨꯛꯒ ꯇꯧꯔꯛꯑꯒꯅ ꯌꯥꯎꯅꯤꯃ ꯅꯪ ꯇꯥꯛ ꯀꯝꯇꯤ ꯂꯩꯕ ꯃꯇꯝꯇ ꯅꯝꯕꯤꯌꯣ ꯑꯗꯨꯗ ꯑꯗꯨꯝ ꯊꯣꯛꯂꯑꯅꯦ
ꯎꯝ ꯃꯉꯥ ꯁꯨꯗ꯭ꯔꯤꯐꯥꯎ ꯇꯧꯗꯣꯏꯔꯣ ꯅꯠꯇ꯭ꯔ ꯁꯨꯗ꯭ꯔꯁꯨ ꯁꯝꯃꯤꯠ ꯌꯥꯕ꯭ꯔꯣ?
ꯍꯣꯏ ꯃꯉꯥ ꯁꯨꯅꯤꯉꯥꯏꯅꯤ꯫
ꯑꯉꯥ ꯁꯨꯗ꯭ꯔꯤ ꯐꯥꯎꯗꯤ ꯁꯝꯃꯤꯠ ꯌꯥꯗꯕ꯭ꯔꯕ?
ꯌꯥꯗꯦ꯫
ꯑꯣꯀꯦ ꯑꯥꯏ ꯊꯤꯡ ꯁꯣ ꯍꯧꯖꯤꯛꯇꯤ ꯑꯗꯨꯗꯤ ꯊ꯭ꯔꯤ ꯈꯛꯇꯛ ꯊꯣꯛꯏ ꯑꯩꯒꯤꯗꯣ꯫
ꯍꯥꯏꯗꯤ
ꯊ꯭ꯔꯤ ꯕꯥꯏ ꯐꯥꯏꯚ
ꯑꯣꯔꯦ ꯇꯞꯅ ꯇꯧꯔꯣ ꯌꯥꯔꯅꯤ꯫
ꯌꯦꯡꯉꯣ ꯑꯩꯒꯤ ꯌꯦꯡꯉꯣ ꯑꯩꯁꯦ ꯅ꯭ꯌꯨ ꯀꯃꯔꯅꯤꯅ ꯈꯤꯇꯪ ꯉꯥꯎꯋꯦꯕꯀꯣ
ꯅꯪ ꯉꯁꯤ ꯂꯣꯏꯕꯗ ꯀꯩꯅꯣꯗꯅꯦ ꯅꯠꯇꯦ ꯑꯩ ꯍꯥꯏꯨꯖꯤꯒꯤ ꯂꯣꯏꯈꯤꯌꯣ ꯍꯣꯔꯦꯟ ꯑꯣꯁꯤ ꯂꯣꯏꯔꯒ ꯑꯩ ꯋꯥꯠꯆꯞꯇ ꯀꯣꯜ ꯇꯦꯔꯛꯀꯦ
ꯗꯦ ꯁꯨꯝ ꯄꯥꯏ ꯌꯣ ꯀꯣ ꯌꯦꯡꯒꯦ ꯃꯤꯒꯤ ꯅꯝꯕꯔꯁꯨ ꯇꯧꯔꯥꯁꯨ ꯌꯥ ꯇꯦꯠ
ꯌꯥꯗꯕꯅꯦ ꯁꯤꯗꯥ ꯔꯦꯖꯤꯁꯇꯔ ꯇꯧꯗꯕ ꯃꯤꯗꯤ ꯑꯩ ꯍꯣꯔꯦꯟ ꯇꯥꯛꯄꯤꯒꯦ ꯁꯤ ꯂꯣꯏꯔꯒ ꯍꯧꯖꯤꯛ
ꯑꯩ ꯅꯣꯛꯅꯤꯡꯈ꯭ꯔꯦꯗ
ꯀꯥꯏꯅꯣ ꯋꯥꯔꯤ ꯌꯥꯝ ꯂꯩ ꯀꯩꯅꯣ ꯉꯁꯤ
ꯅꯪ -ꯅꯪꯗꯤ ꯑ ꯉꯁꯤ ꯇꯥꯛꯁ ꯂꯣꯏꯔꯕꯣ
ꯂꯣꯏꯗꯦ ꯁꯤ ꯋꯥꯔꯤ ꯌꯥꯝ ꯁꯥꯟꯅꯔꯅꯨ ꯑꯣꯏꯔ ꯁꯦ ꯅꯪꯒꯤ ꯔꯤꯖꯦꯛ ꯆꯠꯂꯅꯤꯀꯣ ꯔꯦꯟ ꯆꯦꯛꯀꯤꯡꯗ
ꯑꯣ ꯑꯣ ꯑꯩꯗꯣ ꯑꯅꯧꯕ ꯑꯣꯏꯕꯒꯤ ꯌꯥꯝ ꯈꯪꯅꯤꯡꯕꯗꯣ
ꯑꯩ ꯍꯣꯔꯦꯟ ꯇꯥꯛꯄꯤꯔꯒꯦ ꯍꯥꯏꯔꯤꯅꯤ ꯅꯪꯖꯨ ꯌꯥꯔꯕ ꯌꯥꯕꯅꯦ ꯇꯅꯤꯡꯗꯦ ꯃꯤꯒꯤ
ꯎꯝ ꯍꯥꯝꯋꯥꯥꯔꯦ
ꯃꯅꯥ ꯄꯥꯝꯃꯦ ꯍꯦꯑꯌꯣ
ꯃꯅꯥ ꯅꯠꯇꯦ ꯍꯦꯟꯖꯦꯡꯒꯣ ꯄꯥꯝꯃꯦ ꯍꯨꯖꯤꯛ
ꯏꯕꯥꯅꯤ ꯁꯤ ꯌꯥꯥꯎꯔꯅꯤ
ꯑꯝ ꯋꯥꯔꯦ
ꯅꯠꯇꯦ ꯑꯇꯨꯞꯄꯗ ꯑꯣꯏꯅ ꯋꯥꯔꯤ ꯁꯥꯟꯅꯅꯤꯡꯉꯦ ꯍꯥꯏꯌꯣ
ꯑ ꯍꯍꯍꯍꯍ
ꯑꯥꯏ ꯑꯅꯥꯞꯗꯤ ꯀꯔꯃꯥꯏꯟ ꯇꯧꯒꯦ
ꯑꯅꯕꯔꯣ
ꯎꯝ
ꯑꯥ
ꯑꯣꯏ
ꯑꯅꯥꯕ ꯃꯤꯗꯣ ꯗꯤꯆꯥꯔꯁ ꯇꯧꯔꯒ ꯂꯩꯌꯦ
ꯀꯥꯏꯗ ꯂꯩꯕ ꯑꯗꯨꯗꯤ ꯔꯦꯟꯗ
ꯔꯦꯟꯗ ꯂꯩ ꯍꯨꯖꯤꯛ ꯈꯣꯏ ꯍꯣꯏ
ꯅꯣꯏ ꯃꯤ ꯀꯌꯥ ꯂꯩꯒꯦ
ꯀꯣꯏ ꯃꯤ ꯁꯤꯛ ꯁꯤꯛꯁ ꯂꯩꯌꯦ
ꯑꯁ ꯌꯥꯝꯃꯦꯑꯦ
ꯔꯥꯝꯆꯨꯡꯅꯦ ꯍꯜꯂꯣꯂꯥꯜꯅꯦ ꯄꯥꯎꯀꯤꯌꯥꯞ ꯎꯝꯅꯦ ꯗꯗꯥꯅꯦ ꯂꯀꯤꯁꯦꯟꯅꯦ ꯑꯩꯅꯦ
ꯑ ꯂꯥꯛꯇ ꯑꯣ ꯑꯦꯍ
ꯑꯗꯩ ꯂꯥꯛꯛꯇꯤ ꯐꯥꯎꯔꯕꯅꯤꯅꯦ ꯅꯪ ꯣꯁ ꯅꯪ ꯣ ꯀꯅꯥ ꯁꯄꯣꯠꯇꯔꯣ
ꯀꯥꯟꯟꯗꯕꯗ ꯍꯂ ꯂꯥꯛ ꯃꯈꯥꯗꯤ ꯑꯩꯗꯤ ꯂꯩꯔꯣꯏ ꯍꯥꯏꯒꯦꯔꯥ ꯐꯥꯔꯣꯏꯔ ꯑꯩꯗꯤ ꯑꯗꯨꯝ ꯄꯣꯔꯇꯨꯒꯜ ꯑꯣꯏꯅꯤ
ꯅ ꯄꯗꯗꯣ ꯔꯨꯚ
ꯎꯝ
ꯑꯩꯗꯤ ꯑꯅꯤꯃꯛꯅꯦꯗ
ꯍ ꯑꯣꯄꯔꯆꯅꯂꯤꯇꯤ ꯂꯩ ꯑꯗꯨꯗꯗꯤ ꯀ꯭ꯂꯥꯁ ꯈꯥꯏꯔꯣꯏ ꯏꯁꯄꯣꯔꯠꯀꯤꯗꯤ ꯍꯩꯕ ꯃꯤ ꯉꯥꯛꯇꯅꯤꯀꯣ
ꯍꯣꯏ
ꯍꯥꯏꯔꯣꯏꯕ ꯑꯗꯨꯁꯨ ꯑꯩꯅ ꯌꯦꯡꯅꯤꯡꯗꯕ ꯑꯃ ꯍꯥꯏꯒꯦꯔꯥ
ꯑꯥ
ꯃꯦꯁꯤ ꯃꯦꯁꯤ ꯌꯥꯝ ꯐ ꯍꯥꯏꯔꯤꯕ ꯀꯣ ꯃꯤꯁꯤꯗꯤ ꯏꯗꯕ ꯂꯩꯇꯦꯕꯀꯣ ꯑ ꯀ ꯌꯥꯝ ꯐꯤ ꯑꯣꯏꯕ ꯉꯥꯛ ꯑꯣꯏꯕ ꯃꯥꯒꯤ ꯖꯦꯕꯀꯣ
ꯇꯃꯅꯦ
ꯔꯣꯅꯥꯜꯗꯣꯁꯨꯅꯦ ꯅ ꯃꯦꯁꯤ ꯍꯦꯟꯕꯅꯦ ꯅꯪ ꯈꯪꯗꯕꯅꯦ ꯃꯦꯁꯤ ꯌꯦꯦꯟꯕꯅꯤ ꯇꯥꯟꯖꯥꯁꯤꯒ ꯉꯁꯤ ꯃꯦꯁꯤꯒꯤ ꯕꯔꯗꯦ ꯑꯣꯏ ꯂꯣꯏꯔꯦꯍꯦ ꯃꯤꯁꯤꯡ
ꯃꯦꯁꯤꯁꯦ ꯑ ꯀꯀꯤꯅꯦ ꯍꯥꯏꯦꯅꯦ ꯀꯨꯀꯤꯅꯤ ꯗꯁꯄꯇꯔ ꯑꯣ ꯗꯁꯄꯇꯔꯐ ꯃꯦꯁꯤ ꯀꯨꯀꯨ ꯑꯦ ꯀꯨꯀꯨ ꯆꯦ ꯀꯨꯀꯤ ꯑꯦꯟ ꯑꯣ ꯗꯁꯄꯇꯔꯐ ꯔꯗꯔ ꯒꯥ ꯀꯥꯏꯅ
ꯎꯝ ꯍꯂꯣꯏꯅꯤ
ꯅꯤꯔꯃꯜꯁꯦ ꯃꯩꯇꯩ ꯑꯣꯏꯔꯅꯤ ꯑꯗꯨꯗꯤ c
ꯑꯣ ꯋꯥꯅꯤ ꯃꯤ ꯑꯗꯨ ꯀꯅꯪꯅꯤ
ꯀꯦꯌꯥꯗ ꯃꯦꯁ ꯂꯩꯒ
ꯎꯒ
ꯉꯁꯤ ꯅꯦꯝꯃ ꯁꯥꯟꯅꯒꯅꯤ ꯍꯥꯏꯅꯦ
ꯍꯕꯔ ꯏ
ꯑꯗ ꯑꯗꯨ ꯅ ꯅꯍꯥꯟ ꯅꯨꯄꯤ ꯇꯥꯕ꯭ꯔꯣ ꯑꯩ ꯋꯥꯔꯤ ꯐꯅꯕꯤꯗꯤ ꯑꯃ ꯍꯥꯏꯒ ꯅꯍꯥꯟ ꯅꯨꯄꯤ ꯑꯃꯅ ꯃꯦꯁꯤ ꯃꯦꯁꯤ ꯃꯦꯁꯤ ꯃꯦꯁꯤ ꯑꯗꯨꯒꯤ ꯃꯥꯒꯤ ꯕꯣꯏ ꯐ꯭ꯔꯦꯟꯅ ꯀꯔꯤ ꯍꯥꯏꯕ꯭ꯔꯥ ꯗ ꯃꯦꯁꯤ ꯏꯁ ꯏ ꯀꯣꯟꯇ꯭ꯔꯤ ꯍꯥꯏꯔꯦꯒ ꯭ꯔꯥꯖꯤꯜ ꯀꯥꯏ
ꯎꯝ
ꯑꯗꯨꯗꯒꯤ ꯀꯦꯞꯁꯟꯗ ꯒꯔꯜꯁ ꯑꯥꯔ ꯁꯞꯄꯣꯔꯇꯤꯡ ꯀꯔꯤ ꯍꯥꯏꯕ꯭ꯔꯣ ꯕ꯭ꯂꯥꯏꯟ ꯗ꯭ꯔꯥꯏꯤꯡꯗ ꯁꯞꯄꯣꯔꯠ ꯇꯧꯋꯦ ꯍꯥꯏꯅꯦꯕ ꯋꯤꯗꯥꯎ ꯑꯦꯅꯤ ꯅꯣꯂꯦꯖ ꯗꯦꯔ ꯖꯁ ꯁꯄꯣꯇ ꯍꯥꯥ
ꯀꯥꯎꯔꯤꯦ
ꯀꯔꯤꯦ
ꯅꯂꯤꯌꯥ ꯅꯂꯤ ꯁꯉꯥ ꯐꯉꯥ ꯋꯥꯔꯔꯤ ꯑꯆꯆꯥ ꯊꯀꯥꯗꯧꯔꯦ
ꯀꯔꯤꯅꯣ ꯗꯩꯁꯦ
ꯅꯨꯄꯤ ꯃꯌꯥꯝꯗꯣ
ꯑꯥ
ꯈꯪꯗꯕꯤ ꯍꯦꯛꯇ ꯇꯧꯁꯤꯜꯂꯤꯅꯦꯕ
ꯍꯣꯏ ꯍꯣꯏ ꯑꯗꯨꯅꯦꯕ ꯑꯗꯨꯅꯦ ꯃꯥꯒꯤ ꯕꯣꯏ ꯐ꯭ꯔꯦꯟꯗꯁ ꯃꯤꯁ ꯍꯣꯏ ꯃꯤꯦꯁꯤꯁꯦ ꯀꯔꯤ ꯈꯨꯟꯒꯤꯅꯣ ꯍꯥꯏꯔ ꯕ꯭ꯔꯥꯖꯦꯜ ꯍꯥꯏꯕꯒꯤ ꯃꯥꯅ ꯕ꯭ꯔꯥꯖ ꯕ꯭ꯔꯥꯖꯜ ꯇꯧꯔꯒ ꯀꯦꯞꯁꯟꯗ ꯀꯦꯞꯁꯥꯡꯒꯤ ꯆꯠꯗꯣ ꯍꯥꯟꯈꯦ ꯑꯔꯦ ꯅꯝꯕꯔ ꯑꯅꯕ ꯐꯥꯎ ꯇꯧꯔꯛꯏꯦꯌꯦ ꯋꯥꯠꯆꯞꯇ ꯐꯣ ꯇꯧꯔꯛꯏꯅꯦ ꯀꯅꯥ ꯅꯁꯤꯕꯣ ꯐꯥꯏꯚ ꯐꯥꯏꯚ ꯁꯤꯛꯁ ꯑꯣ ꯑꯦꯄ꯭ꯔꯤꯜ ꯃꯦ ꯀ ꯀ꯭ꯔꯌꯥ ꯍ ꯑ ꯈꯜꯒ ꯑꯣ ꯑꯩꯈꯣꯏ ꯀꯥꯡꯕꯨ ꯃꯤ ꯑꯩꯉꯣꯟꯗ ꯀꯣꯜ ꯇꯧꯔꯛꯑꯦ
ꯀꯔꯤ ꯍꯥꯏꯔꯤꯅꯣ
ꯑꯗꯨꯒꯤ
ꯇꯥꯕ꯭ꯔꯣ
ꯑꯥ ꯍꯥ ꯍꯥꯏꯣ ꯀꯩ ꯀꯥꯏ ꯍꯥꯏ ꯅꯣ ꯃꯣꯏꯣꯏ
ꯀꯌꯥ
ꯍꯥꯏꯥꯏꯅꯣ ꯅꯪ ꯄꯗꯅꯅꯨꯡ
ꯎ ꯎꯝ ꯅꯅꯤꯅꯦ ꯃꯤꯅꯤꯅꯦꯅꯤꯅꯦ ꯑꯔꯦ ꯑꯃꯨꯛꯀꯁꯤꯂ ꯀꯅꯥꯔꯥ
ꯄꯥꯏꯈꯂꯣ ꯄꯥꯏꯈꯂꯣ
ꯕ꯭ꯔꯣꯗꯔꯁꯦ ꯀꯣꯜ ꯇꯧꯔꯛꯑꯦꯗꯣꯏꯕꯅꯤꯒꯤ ꯀꯣꯜ ꯂꯩꯅꯦ ꯇꯥꯕ꯭ꯔ
ꯃꯥꯡꯁꯦ
ꯎꯝ
ꯂꯣꯏꯔꯝꯗꯥꯏꯗꯀꯣ
ꯅꯠꯇꯦ ꯄꯥꯏꯈꯠꯂꯣꯏꯗ ꯂꯣꯏꯍꯟꯒꯅꯤꯗ
ꯎꯝ ꯑꯣꯏ ꯍꯂ
ꯑꯩ ꯣꯁꯅꯤꯅꯤ ꯀꯣ ꯎ ꯇꯔꯥꯏ ꯀꯦꯃꯤ ꯅꯠꯇꯦꯅꯦ
ꯑꯗꯨꯏ ꯀꯃꯥꯏ ꯅ
ꯍꯔꯦꯟ ꯍꯣꯔꯦꯟꯦꯟ ꯄꯥꯏꯈꯠ ꯀꯅꯦ ꯀꯥꯏꯗꯦꯅꯦ ꯑꯦꯕꯅꯤ ꯍꯧꯖꯤꯛ ꯀꯥꯟꯕꯤ ꯍꯧꯖꯤꯛ ꯑꯣꯏꯔꯤꯕꯅꯤꯅ ꯑꯩꯅ ꯑ ꯇꯞꯄ ꯀꯣ ꯄꯥꯏꯈꯜꯂꯗꯤ ꯗꯤ ꯀꯣꯜꯁꯦ ꯇꯥꯠꯇꯣꯏ ꯅꯠꯇ꯭ꯔꯣ
ꯍꯣꯏ ꯑꯗꯣ ꯀꯩꯅꯣꯅꯦ ꯉꯥꯏꯔꯣ ꯅꯣꯏ ꯀꯗꯥꯏꯗ ꯌꯦꯡꯒꯦ ꯕꯣꯜ ꯌꯦꯡꯕ
ꯑꯩꯈꯣꯏꯗꯤ ꯀꯩꯅꯣꯗꯒꯤ ꯌꯦꯡꯉꯦ ꯏꯁꯀ꯭ꯔꯤꯟꯗ ꯇꯧꯔꯒꯅꯦ ꯅꯪꯃꯨꯛ ꯄ ꯅꯪꯃꯨꯛ ꯐꯅꯥꯡꯃꯨꯛꯇ ꯄꯛꯄ ꯌꯦꯡꯉꯦ
ꯑꯗꯨꯗꯤꯗꯤ ꯌꯦꯡ ꯅꯨꯡꯉꯥꯏꯔꯝꯅꯤ
ꯍꯣꯏ ꯏ ꯄ ꯄꯄ ꯎꯝ ꯃꯃꯤꯡ ꯀꯥꯎꯈ꯭ꯔꯦꯅꯦꯍꯦ ꯑꯁ ꯃꯃꯤꯡꯗꯣ ꯀꯥꯎꯋꯦꯅꯦ
ꯈꯪꯉꯦ ꯏꯁꯀ꯭ꯔꯣꯜ ꯇꯧꯔ ꯌꯥꯕ꯭ꯔ
ꯍꯅꯦ ꯍꯅꯦ ꯅꯦꯠꯦꯛ ꯆꯥꯕꯗꯗꯤ ꯂꯣꯏꯔꯦꯅꯦ
ꯑꯩꯁꯦ ꯀꯩꯅꯣ ꯇꯧꯔꯦ ꯌꯥꯗ꯭ꯔꯦ ꯑꯩ ꯁꯤꯗ ꯂꯥꯟ ꯅꯦꯠ ꯌꯥꯝ ꯅꯨꯡꯉꯥꯏꯇꯕ ꯍꯥꯏꯗꯤ ꯑꯩꯈꯣꯏꯗꯤ ꯂꯩꯗꯕꯤ ꯂꯤꯡꯗꯒꯤ ꯌꯦꯡꯕꯒꯤꯀꯣ ꯅꯣꯏꯗꯤꯒꯦ ꯑꯦꯀꯥꯎꯟ ꯂꯩꯔꯒ ꯌꯦꯡꯕ ꯑꯣꯏꯔꯝꯅꯤ ꯖꯤ ꯇꯤꯚꯤꯗ
ꯑꯁ ꯑꯩꯁꯨ ꯅꯍꯥꯟ ꯑꯩꯀꯣ ꯂꯩꯇꯕꯤꯒꯤꯅꯦ ꯌꯨꯇ꯭ꯨꯕꯇ ꯌꯦꯡꯒꯦ ꯆꯪꯉꯦ ꯀꯥꯔꯇꯨꯟ ꯈꯛꯇ ꯁꯅꯥ ꯂꯩ
ꯍꯥꯏ ꯑꯗꯨꯗꯤꯗꯤ ꯑꯅꯦ ꯊꯥꯖꯔꯅꯨꯀꯣ ꯏꯆꯤꯞꯀꯤꯗꯤ ꯍꯣꯏ ꯃꯇꯨꯡꯗꯗꯤ ꯄꯤꯒꯅꯤꯀꯣ ꯁꯥꯟꯅꯕ ꯃꯇꯝꯗꯗꯤ ꯄꯤꯗꯕꯅꯤꯀꯣ
ꯑꯇꯩ ꯅꯠꯇꯦꯁꯅꯥꯕ ꯇꯥꯟꯗ ꯂꯥꯛꯑꯒꯅꯦ ꯑꯗꯣ ꯃꯤꯒꯤ ꯃꯁꯥꯛ ꯊꯣꯛꯇꯦ ꯍꯥꯏꯕ ꯀꯥꯔꯇꯨꯟ ꯊꯣꯛꯑꯦ ꯍꯥꯏꯕ ꯌꯦꯡꯕ ꯅꯨꯡꯉꯥꯏꯇꯕꯁꯦ ꯐꯒ
ꯏꯪ ꯅꯨ ꯏꯇꯗꯗꯤ ꯌꯥꯗꯦ ꯃꯣꯏ ꯂꯤꯡ ꯄꯤꯕꯅꯦ
ꯑꯩꯈꯣꯏ ꯍꯧꯖꯤꯛꯄꯨꯗꯤ ꯂꯤꯡ ꯅꯩꯕꯗꯨꯗ ꯂꯤꯡꯗꯨꯗ ꯌꯦꯡꯉꯦꯔ ꯑꯩꯈꯣꯏꯗꯣ
ꯂ ꯌꯥꯝ ꯆꯞꯄ ꯍꯣꯏ ꯇꯥꯃꯣ ꯍꯣꯏ ꯍꯣꯏ ꯍꯣꯏ
ꯑ